ꯑꯥꯎ ꯑ ꯏꯅꯦ ꯑꯩꯈꯣꯏꯒꯤꯅꯦ
ꯑꯥ
ꯑ ꯑꯩꯈꯣꯏꯒꯤ ꯀꯩꯅꯣꯒꯤ ꯑꯩꯈꯣꯏ ꯁ꯭ꯀꯨꯜꯒꯤꯅꯦ
ꯑ
ꯑ ꯀꯩꯅꯣ ꯑꯥꯎꯁꯥꯏꯠꯇ ꯇ꯭ꯔꯤꯞ ꯆꯠꯅꯦꯅ ꯍꯥꯏꯌꯦꯕꯀꯣ
ꯑꯥ
ꯑꯗꯨꯗꯣ ꯑꯩ ꯌꯥꯎꯅꯤꯡꯕ
ꯌꯥꯋꯣ ꯌꯥꯋꯣ ꯑꯣ ꯌꯥꯎꯍꯣꯋꯣ ꯍꯥꯏꯕꯗꯤꯕ
ꯃꯣꯏꯒꯤꯗꯣ ꯑ ꯑꯥꯎꯁꯥꯏꯠꯇ ꯑꯣꯏꯕꯅꯤꯅ ꯑꯩꯈꯣꯏ ꯁꯤ ꯏꯝꯐꯥꯜ ꯏꯌꯔꯄꯣꯔꯠꯇꯒꯤꯅ ꯃꯣꯏ ꯒꯨꯍꯥꯇꯤꯕꯧꯇꯤ ꯐ꯭ꯂꯥꯏꯠꯇ ꯆꯠꯅꯦꯅ ꯍꯥꯏꯌꯦꯕꯀꯣ
ꯑ
ꯑꯗꯨꯗꯨꯒꯤ ꯐ꯭ꯂꯥꯏꯠꯁꯦ ꯏꯝꯐꯥꯜ ꯇꯨ ꯒꯨꯍꯥꯇꯤꯒꯤ ꯐ꯭ꯂꯥꯏꯠꯁꯦ ꯇꯤꯀꯦꯠ ꯃꯃꯟꯖꯦ ꯂꯨꯄꯥ ꯂꯤꯁꯤꯡ ꯃꯉꯥꯃꯨꯛ ꯂꯩꯌꯦꯕꯀꯣ ꯃꯤ ꯑꯃꯝꯑꯃꯝꯒꯤ ꯃꯣꯏꯅ ꯁꯨꯝ ꯄꯥꯔꯒ ꯌꯦꯡꯉꯛꯄꯅꯦ ꯑꯗꯨꯗꯨꯒ ꯒꯨꯍꯥꯇꯤꯗꯒꯤꯅꯥ ꯑꯔꯨꯅꯥꯆꯜ ꯐꯥꯎꯕꯒꯤꯗꯤ ꯂꯨꯞ ꯎꯝ ꯕꯁꯇ ꯑꯗꯨꯝ ꯆꯠꯂꯅꯦꯕꯀꯣ ꯑꯩꯈꯣꯏ
ꯎꯝ
ꯑꯗꯨꯒꯤꯗꯤ ꯂꯨꯄꯥ ꯂꯤꯁꯤꯡ ꯑꯃ ꯆꯥꯎꯉꯥ ꯁꯨꯃꯥꯏꯅ ꯈꯛꯇꯪ ꯑꯣꯏ ꯃꯥꯜꯂꯦ ꯑꯗꯨꯗꯨꯒ ꯑꯩꯈꯣꯏꯅ ꯍꯌꯦꯡ ꯑꯥ ꯃꯐꯝꯗ ꯌꯧꯔꯒ ꯂꯩꯔꯨꯒꯗꯕ ꯍꯣꯇꯦꯜꯗꯨꯒꯤ ꯆꯥꯕꯒꯤ ꯄꯤ ꯀꯔꯤ ꯀꯔꯥꯒꯤ ꯈꯣꯔꯁ ꯀꯩꯀꯥꯗꯣ ꯂꯣꯏ ꯌꯥꯎꯔꯒꯅꯦ ꯂꯤꯁꯤꯡ ꯂꯤꯁꯤꯡ ꯇꯔꯥ ꯄꯤꯌꯣꯅ ꯍꯥꯏꯌꯦꯕ ꯈꯥꯏꯅꯦꯅ ꯍꯥꯏꯌꯦꯕꯀꯣ
ꯑꯥ
ꯁꯥꯇ꯭ꯔ ꯑꯃꯝꯃꯝꯒꯤ ꯑꯇꯩ ꯀ꯭ꯂꯥꯁ ꯃꯆꯥ ꯀꯩꯀꯥꯕꯨꯗꯤ ꯑꯝꯇ ꯌꯥꯎꯗꯧ ꯅꯠꯇꯦꯗ ꯑꯩꯈꯣꯏ ꯀ꯭ꯂꯥꯁ ꯏꯜꯂꯚꯦꯟꯒ ꯇꯨꯋꯦꯐꯀ ꯈꯛꯇꯅꯦꯕ ꯁꯨꯝ ꯀꯩꯅꯣ ꯑꯦꯛꯁꯄ꯭ꯔꯤꯃꯦꯟ ꯍꯥꯏꯗꯤ ꯑꯩꯈꯣꯏꯗꯣ ꯂꯝꯗꯣ ꯆꯠꯂꯒ ꯂꯝꯗꯨꯗ ꯂꯩꯕ ꯀꯔꯤ ꯀꯔꯤ ꯀꯃꯥꯏ ꯀꯃꯥꯏ ꯇꯧꯕ ꯊꯥꯏꯅꯒꯤ ꯍꯥꯏꯗꯤ ꯃꯣꯏ ꯊꯥꯏꯅꯒꯤ ꯆꯠꯅꯕꯤ ꯂꯩꯔꯝꯕ ꯄꯣꯠ ꯆꯩ ꯀꯔꯤ ꯀꯔꯥꯁꯤꯡꯗꯣ ꯑꯗꯨꯝꯕꯗꯣ ꯍꯥꯏꯗꯤ ꯌꯦꯡꯉꯒ ꯍꯌꯦꯡ ꯑꯩꯈꯣꯏꯅ ꯀꯩꯒꯨꯝꯕ ꯀꯝꯄꯤꯇꯤꯁꯟ ꯑꯃ ꯀꯩ ꯑꯃ ꯑꯥꯎꯠꯁꯥꯏꯠꯀꯤ ꯌꯧꯔꯛꯄ ꯃꯇꯝꯗ ꯀꯥꯟꯅꯅꯕꯅ ꯑꯗꯨꯃꯥꯏꯅ ꯆꯠꯅꯕꯅꯦꯅ ꯍꯥꯏꯌꯦꯕꯀꯣ ꯑꯗꯨꯒ ꯑꯗꯣ ꯄꯩꯁꯥꯁꯦ ꯌꯥꯒꯗ꯭ꯔꯣ ꯀꯃꯥꯏꯅ ꯇꯧꯕꯅꯣ
ꯑ ꯄꯩꯁꯥꯒꯤꯗꯤ ꯑꯗꯨꯝ ꯌꯥꯅꯤꯌꯦ ꯑꯗꯨꯝ ꯍꯥꯏꯗꯤ ꯅꯣꯏꯒꯤ ꯈꯥꯏꯅꯒꯗꯕ ꯅꯠꯇ꯭ꯔꯒ ꯅꯪ ꯆꯪꯒꯗꯕꯒꯤ ꯆꯥꯡꯗꯣ ꯑꯗꯨꯝ ꯑꯩꯉꯣꯟꯗ ꯑꯗꯨꯝ ꯍꯥꯏꯔꯛꯑꯣ ꯑꯗꯨꯒ ꯑꯗꯨꯝ ꯍꯥꯏꯗꯤ
ꯆꯠꯄꯁꯦ ꯃꯊꯪ ꯊꯥꯗ ꯆꯠꯅꯦ ꯍꯥꯏꯕꯀꯣ ꯍꯟꯗꯛ ꯊꯥ ꯂꯣꯏꯗ ꯌꯧꯕ ꯅꯨꯃꯤꯠ ꯇꯔꯥꯅꯤꯃꯨꯛꯇ ꯉꯥꯏꯔꯦꯗꯅ ꯃꯊꯡ ꯊꯥꯒꯤ ꯗꯦꯠ ꯇꯦꯟꯗ ꯆꯠꯅꯦ ꯍꯥꯏꯕꯀꯣ ꯑꯗꯣ ꯇꯤꯛꯀꯦꯠꯁꯦ ꯗꯦꯠ ꯐꯥꯏꯚꯇ ꯀꯛꯅꯤ ꯍꯥꯏꯌꯦ ꯑꯗꯣ ꯃꯣꯏ ꯗꯦꯠ ꯊꯥꯔꯇꯤꯕꯧꯀꯤ ꯃꯅꯨꯡꯗ ꯄꯩꯁꯥꯖꯦ ꯆꯠ ꯀꯗꯕ ꯃꯤꯖꯤꯡꯗꯣ ꯄꯤꯁꯟꯅꯔꯛꯑꯣꯅ ꯍꯥꯏꯕ ꯑꯩꯈꯣꯏ ꯁꯥꯔ ꯍꯣꯏ ꯃꯦꯝ ꯍꯣꯏꯅ
ꯑ
ꯑꯗꯣ ꯗꯦꯠ ꯇ꯭ꯋꯦꯟꯇꯤ ꯁꯕꯦꯟ ꯅꯠꯇ꯭ꯔ ꯇ꯭ꯋꯦꯟꯇꯤ ꯑꯩꯠ ꯁ꯭ꯋꯥꯏꯗ ꯄꯤꯔꯛꯄ ꯌꯥꯒꯗ꯭ꯔꯥ
ꯌꯥꯅꯤ ꯌꯥꯅꯤꯌꯦ ꯄꯩꯁꯥꯒꯤꯗꯤ ꯅꯪ ꯀꯩꯝꯇ ꯈꯜꯂꯨꯅꯣ ꯍꯥꯏꯗꯤ ꯅꯣꯏ ꯑꯗꯨꯃꯥꯏꯅ ꯅꯍꯥ ꯑꯣꯏꯔꯤꯀꯥꯟ ꯑꯉꯥꯡ ꯑꯣꯏꯔꯤꯀꯥꯟ ꯍꯥꯏꯗꯤ ꯈꯪꯖꯤꯟ ꯍꯩꯖꯤꯟꯕ ꯃꯇꯝ ꯑꯣꯏꯔꯀꯥꯟꯗ ꯑꯗꯨꯝ ꯆꯠꯍꯧꯋꯣ ꯑꯩꯒꯤꯗꯤ ꯑꯗꯨꯝ ꯄꯩꯁꯥꯒꯤꯗꯤ ꯀꯩꯁꯨꯝꯇ ꯈꯜꯂꯨꯅꯨ
ꯍꯣꯏ ꯑꯗꯣ ꯃꯣꯏꯅ ꯃꯣꯏꯅ ꯑꯩꯈꯣꯏꯅ ꯍꯧꯖꯤꯛ ꯄꯨꯊꯣꯛꯆꯗꯣꯏꯁꯦ ꯑꯩꯈꯣꯏ ꯑꯔꯨꯅꯥꯆꯜꯗ ꯀꯣꯏꯕꯗꯣ ꯈꯛꯇꯒꯤꯅꯦꯕꯀꯣ ꯑꯗꯨꯒꯥ ꯍꯌꯦꯡ ꯑꯥꯔꯨꯅ ꯑꯗꯨꯗꯥꯒꯤ ꯍꯜꯂꯛꯑꯒ ꯒꯨꯍꯥꯇꯤꯗ ꯅꯨꯃꯤꯠ ꯍꯨꯝꯅꯤ ꯂꯩꯅꯤ ꯍꯥꯏꯕꯀꯣ ꯑꯗꯨꯒꯤ ꯗꯤ ꯃꯣꯏꯅ ꯄꯩꯁꯥ ꯀꯣꯏꯕ ꯆꯠꯄꯒꯤ ꯀꯔꯤꯒꯤ ꯆꯥꯕ ꯊꯛꯄꯒꯤꯗꯨꯗꯤ ꯑꯩꯈꯣꯏ ꯁ꯭ꯀꯨꯜ ꯑꯣꯊꯣꯔꯤꯇꯤꯅ ꯂꯣꯏꯅ ꯄꯨꯊꯣꯛꯑꯅꯦꯅ ꯍꯥꯏꯕ
ꯑꯥ
ꯑꯗꯨꯅ ꯁ꯭ꯀꯨꯜꯒꯤ ꯊꯧꯗꯥꯡ ꯍꯥꯏꯇꯥꯔꯦ ꯑꯗꯨꯒ ꯑꯔꯨꯅꯥꯆꯜꯒꯤꯖꯤꯅ ꯑꯩꯈꯣꯏ ꯁꯥꯇ꯭ꯔꯥꯒꯩꯅ ꯏꯁꯥ ꯏꯁꯥꯏ ꯄꯨꯊꯣꯛꯆꯕ ꯍꯥꯏꯇꯥꯔꯦ
ꯎꯝ
ꯑꯗꯣ ꯑꯩꯈꯣꯏ ꯆꯠꯄꯖꯦ ꯃꯤꯖꯦ ꯌꯥꯝ ꯌꯥꯝꯒꯗꯧ ꯃꯥꯟꯗꯦꯕꯀꯣ ꯄꯩꯁꯥꯗꯣ ꯍꯥꯏꯗꯤ ꯑꯗꯨꯝ ꯍꯧꯖꯤꯛꯀꯥꯟ ꯄꯩꯁꯥ ꯋꯥꯅꯕꯅꯤꯅ ꯑꯩꯈꯣꯏꯒꯤꯇꯕꯨ ꯑꯩꯈꯣꯏ ꯑꯩꯈꯣꯏ ꯕꯥꯆꯧꯍꯣꯏꯅ ꯁꯨꯝ ꯃꯣꯏ ꯊꯕꯛ ꯇꯧꯕꯩ ꯇꯣꯂꯣꯞ ꯆꯥꯔꯝꯕꯒꯤ ꯈꯤꯇꯪ ꯀꯣꯝꯖꯕ ꯋꯥꯅꯦꯕ
ꯃꯥꯅꯦ
ꯃꯤ ꯃꯤ ꯀꯨꯟ ꯃꯉꯥꯃꯨꯛ ꯈꯇꯪ ꯁꯥꯏꯅ ꯆꯠꯅꯦ ꯍꯥꯏꯌꯦꯕꯀꯣ ꯍꯧꯖꯤꯛꯐꯥꯎꯕꯗ ꯃꯤ ꯇꯔꯥꯃꯉꯥ ꯈꯛꯇꯪ ꯁꯨꯕꯗ ꯉꯥꯏꯔꯤ ꯍꯥꯏꯕ ꯃꯤꯡ ꯄꯤꯁꯜꯂꯛꯄꯗ ꯄꯩꯁꯥꯒ ꯄꯤꯁꯜꯂꯛꯄꯗ ꯑꯗꯥ ꯑꯩꯖꯨ ꯑꯗꯣ ꯑꯩ ꯑꯩꯖꯨ ꯌꯥꯎꯔꯅꯤꯅ ꯑꯩ ꯀꯟꯐꯥꯝ ꯇꯥꯁꯟꯒꯔꯥꯒꯦ ꯑꯗꯨꯗꯤ
ꯍꯣꯏ ꯌꯥꯏꯌꯦ ꯌꯥꯏꯌꯦ ꯃꯤꯡ ꯑꯗꯨꯝ ꯍꯥꯞꯆꯤꯟꯒꯔꯣ ꯑꯗꯨ ꯅꯪꯅ ꯄꯩꯁꯥꯗꯣ ꯀꯥꯞꯄꯛꯑꯣ ꯍꯥꯏꯕ ꯅꯨꯃꯤꯠꯇꯨꯗ ꯅꯪ ꯉꯁꯥꯏ ꯗꯦꯠ ꯇ꯭ꯋꯦꯟꯇꯤ ꯁꯚꯦꯟ ꯑꯗꯨꯋꯥꯏꯗ ꯍꯥꯏꯕ ꯑꯗꯣ ꯑꯗꯨꯗ ꯑꯗꯨꯝ ꯑꯩ ꯑꯗꯨꯝ ꯀꯥꯄꯛꯑꯒꯦ
ꯍꯣꯏ ꯑꯗꯨꯅ ꯑꯩꯅꯖꯨꯅꯦ ꯆꯠꯅꯤꯡꯕ ꯍꯥꯏꯇꯥꯔꯦ ꯑꯥꯎꯠꯁꯥꯏꯠꯇꯣ ꯑꯩ ꯑꯝꯇ ꯆꯠꯇ꯭ꯔꯤꯗꯅ ꯑꯗꯨꯅ ꯑꯩꯅ ꯈꯪꯅꯤꯡꯕ ꯍꯥꯏꯇꯥꯥꯔꯦ ꯁꯨꯝ ꯑꯩꯈꯣꯏ ꯏꯃꯥꯟꯅꯕ ꯃꯌꯥꯝ ꯃꯣꯏ ꯑꯦꯟ ꯁꯤ ꯁꯤ ꯌꯥꯎꯕ ꯀꯥꯡꯒꯨꯗꯤ ꯃꯣꯏ ꯆꯠꯅꯔꯨꯕꯅꯦꯕꯀꯣ ꯃꯣꯏꯅ ꯍꯥꯏꯕꯗꯅꯦ ꯌꯥꯝ ꯐꯖꯩꯅ ꯍꯥꯏꯕ ꯑꯔꯨꯅꯥꯆꯜꯒꯤ ꯂꯝ ꯄꯤ ꯑꯗꯒꯤ ꯑꯔꯨꯅꯥꯆꯜꯗ ꯂꯩꯕ ꯃꯤ ꯃꯣꯏꯒꯤ ꯇꯥꯔꯤꯕ ꯌꯨꯝ ꯌꯨꯝꯂꯩ ꯀꯩꯔꯩ ꯃꯑꯣꯡꯖꯤꯡꯗꯣ ꯌꯥꯝ ꯃꯑꯣꯡ ꯇꯥꯥꯟ ꯇꯥꯅ ꯂꯩ ꯍꯥꯏꯕ ꯑꯗꯨꯗ ꯑꯩꯖꯦ ꯁꯨꯝ ꯌꯦꯡꯅꯤꯡꯕ ꯍꯥꯏꯇꯥꯔꯦ ꯑꯗꯒꯤ ꯃꯔꯨ ꯑꯣꯏꯅ ꯑꯩꯅ ꯌꯥꯝ ꯆꯠꯅꯤꯡꯉꯤꯖꯤꯅ ꯑꯩꯈꯣꯏ ꯁꯤ ꯆꯠꯄꯗ ꯇꯋꯥꯡꯗꯣ ꯑꯩꯈꯣꯏ ꯊꯥꯏꯅꯒꯤ ꯑꯩꯈꯣꯏ ꯐꯤꯂꯝꯗꯒ ꯌꯥꯎꯕ ꯑꯥ ꯑꯩꯈꯣꯏ ꯃꯅꯤꯄꯨꯔ ꯐꯤꯂꯝꯗꯒ ꯌꯥꯎꯕ ꯇꯣꯏꯔꯩ ꯐꯤꯂꯝꯗꯒ ꯌꯥꯎꯕꯗꯣ
ꯑꯥ ꯑꯥ
ꯑꯗꯨꯗꯣ ꯑꯗꯨꯗꯨꯅꯦꯕ ꯑꯩꯅ ꯑꯁ ꯗꯥꯏꯔꯦꯛ ꯑꯁꯦꯡꯕ ꯑꯣꯏꯅ ꯌꯦꯡꯅꯤꯡꯉꯤꯖꯦ ꯐꯤꯂꯝꯗ ꯌꯦꯡꯕꯗꯨꯁꯨ ꯌꯥꯝ ꯐꯖꯗ꯭ꯔꯥꯅꯦ ꯑꯗꯨꯒꯤꯗꯣ
ꯃꯥꯅꯦ
ꯑꯗꯨꯗꯣ ꯑꯩꯅ ꯗꯥꯏꯔꯦꯛ ꯑꯁꯦꯡꯕ ꯑꯣꯏꯅ ꯌꯦꯡꯅꯤꯡꯕ ꯎꯟꯒꯒ ꯇꯥꯔꯒꯒ ꯎꯝ ꯆꯩꯅꯥꯒꯤ ꯕꯣꫪꯗꫪꯅꯤꯗꯅ ꯑꯗꯨꯗꯣ
ꯑꯗꯨꯗꯣ ꯑꯗꯨꯃꯥꯏꯅ ꯇꯧꯕꯗꯨꯗ ꯑꯩꯁꯦ ꯑꯁ ꯌꯥꯝ ꯌꯦꯡꯅꯤꯡꯕ ꯍꯥꯏꯇꯥꯔꯦ
ꯆꯂꯣ ꯆꯂꯣ ꯑꯗꯒꯤ ꯅꯪꯅ ꯑꯗꯨ ꯍꯜꯂꯛꯑꯒꯁꯨ ꯍꯥꯏꯗꯤ ꯃꯇꯝ ꯈꯔ ꯄꯣꯊꯥꯔꯒ ꯃꯅꯤꯄꯨꯔ ꯃꯅꯨꯡꯒꯤ ꯑꯣꯏꯕ ꯍꯥꯏꯗꯤꯅ ꯆꯠꯇꯕ ꯂꯝꯁꯤꯡꯁꯨ ꯑꯗꯨꯝ ꯈꯔ ꯂꯩꯗꯅꯀꯣ ꯑꯗꯨꯁꯨ ꯑꯗꯨꯝ ꯑꯩꯅ ꯑꯗꯨꯝ ꯍꯥꯏꯗꯤ ꯀꯣꯏꯕ ꯑꯗꯨꯝ ꯄꯨꯕꯤꯒꯦ ꯅꯣꯡꯃ
ꯍꯣꯏ ꯑꯗꯨꯕꯨꯗꯤ ꯑꯩ ꯍꯜꯂꯛꯑꯀꯥꯟꯗ ꯀꯣꯟꯅ ꯑꯗꯨꯝ ꯇꯞꯅ ꯆꯠꯂꯁꯨ ꯌꯥꯏꯗꯦ ꯑꯗꯨꯒꯤꯕꯨꯗꯤ
ꯑꯥ
ꯑꯗꯣ ꯑꯥ ꯃꯣꯏꯒꯤꯗꯣ ꯑꯩꯅ ꯈꯟꯕꯗ ꯍꯣꯇꯦꯜꯗꯣ ꯆꯥꯛ ꯏꯁꯤꯡ ꯀꯩꯀꯥ ꯂꯣꯏ ꯌꯥꯎꯕꯅꯦꯕꯀꯣ ꯑꯗꯣ ꯑꯩꯖꯦ ꯆꯠꯊꯣꯛꯄꯅꯤꯅ ꯑꯩ ꯍꯥꯏꯗꯤ ꯉꯥꯔꯤꯒ ꯃꯣꯔꯣꯛꯀꯥ ꯇꯧꯔ ꯉꯧꯕꯗꯣ ꯈꯪꯉꯦꯗ ꯁꯤꯡꯒꯒ ꯆꯅꯝꯒꯒ ꯍꯥꯞꯄꯒ ꯑꯗꯨꯝꯕꯗꯨꯖꯨ ꯈꯔ ꯄꯨꯅꯤꯡꯕ ꯍꯥꯏꯗꯤ ꯑꯥꯎꯠꯁꯥꯏꯠ ꯆꯠꯂꯛꯄ ꯍꯥꯏꯖꯤꯗꯤ ꯉꯥꯔꯤꯗꯣ ꯑꯩ ꯃꯤ ꯃꯌꯥꯝ ꯃꯃꯥꯡꯗꯁꯨ ꯍꯦꯛ ꯄꯨꯊꯣꯛꯑꯒ ꯉꯧꯕ ꯈꯣꯠꯄ ꯇꯧꯕꯗꯨꯁꯨ ꯅꯨꯡꯉꯥꯏ ꯇꯦꯕ ꯍꯥꯏꯗꯤ ꯀꯤꯠꯆꯟꯖꯨ ꯌꯥꯎꯔꯣꯏꯗꯃꯤꯅ ꯑꯩꯈꯣꯏ ꯏꯁꯥꯒꯤ ꯑꯣꯏꯅ ꯑꯩ ꯏꯁꯥꯒꯤ ꯑꯣꯏꯅ ꯉꯥꯎꯖꯔꯒ ꯌꯨꯝꯗꯒꯤ ꯁꯦꯝꯖꯔꯒ ꯈꯔ ꯄꯨꯅꯤꯡꯕ ꯍꯥꯏꯇꯥꯔꯦ
ꯌꯥꯏꯌꯦ ꯌꯥꯏꯌꯦ ꯑꯗꯨꯗꯤ ꯑꯩꯅꯅꯦ ꯉꯥꯔꯤꯁꯦ ꯉꯧꯊꯣꯛꯑꯒ ꯉꯥꯔꯤꯒ ꯃꯣꯔꯣꯛꯀ ꯉꯧꯊꯣꯛꯑꯒ ꯑꯗꯒꯤ ꯆꯅꯝꯒꯁꯦ ꯈꯔ ꯊꯥꯎꯗ ꯇꯥꯎꯊꯣꯛꯑꯒ ꯑꯩꯈꯣꯏ ꯒ꯭ꯔꯥꯏꯟꯗꫪꯗ ꯄꯨꯟꯅ ꯇꯛꯈꯥꯏꯕꯤꯁꯦ ꯁꯤꯁꯦ ꯑꯩ ꯁꯦꯝꯕꯤꯔꯛꯑꯒꯦ ꯑꯗ
ꯑꯗꯨꯗꯨꯒꯅꯦ ꯑꯩ ꯑꯃ ꯍꯥꯏꯔꯛꯀꯦ ꯑꯩꯈꯣꯏ ꯎ ꯃꯣꯔꯣꯛꯇꯣ
ꯑ
ꯎꯃꯣꯛꯇꯣ ꯑꯗꯨꯗꯨꯒ ꯑꯩꯈꯣꯏ ꯃꯩꯇꯩꯀꯤ ꯉꯥ ꯑꯇꯦꯛꯄ ꯉꯥꯃꯨ ꯃꯆꯥꯒꯨꯝꯕ ꯉꯥ ꯁꯝꯆꯦꯠ ꯃꯆꯥꯒꯨꯝꯕ ꯑꯗꯨꯒꯨꯝꯕꯗꯣ ꯐꯪꯒꯗ꯭ꯔ
ꯑꯣ ꯐꯪꯅꯤꯌꯦ ꯀꯩꯗꯧꯕꯒꯤ ꯐꯪꯉꯣꯏꯗꯣꯏꯅꯣ
ꯑꯗꯨꯗꯣ ꯑꯗꯨ ꯑꯍꯤꯡꯕꯗꯣ ꯀꯦꯖꯤꯃꯨꯛ ꯂꯧꯔꯒ ꯐꯖꯅ ꯃꯔꯨ ꯌꯥꯎꯍꯟꯗꯕꯤꯗ ꯁꯦꯠꯇꯣꯛꯑꯦꯗꯅ ꯑꯗꯨꯗꯨꯒ ꯆꯅꯝꯗꯣ ꯃꯄꯨꯝ ꯃꯄꯨꯝ ꯇꯧꯔꯒ ꯎꯃꯣꯔꯣꯛꯁꯤꯒ ꯊꯥꯎꯗ ꯉꯧꯔꯒ ꯎꯝ ꯉꯥꯗꯣ ꯍꯥꯞꯄꯦꯗꯅ
ꯑꯝ
ꯑꯗꯨꯃꯥꯏꯅ ꯉꯧꯔꯒ ꯑꯝꯇ ꯁꯤꯟꯕꯤꯔꯛꯀꯦꯔꯣ ꯑꯩꯁꯤꯗ ꯑꯩꯈꯣꯏ ꯏꯃꯥꯟꯅꯕꯅ ꯃꯣꯏ ꯃꯆꯦꯃꯅ ꯁꯦꯝꯃꯦꯅ ꯄꯨꯔꯛꯑꯒ ꯆꯥꯃꯤꯟꯅꯩꯕꯀꯣ ꯑꯁ ꯌꯥꯝ ꯍꯥꯎꯋꯦ ꯑꯗꯨꯗꯣ ꯑꯗꯒꯤ ꯑꯩꯈꯣꯏ ꯁꯤꯗ ꯀꯩꯅꯣ ꯃꯆꯥ ꯑꯃ ꯌꯥꯎꯔꯤꯌꯦ ꯑ ꯁꯤꯂꯣꯡ ꯃꯆꯥ ꯑꯃ ꯌꯥꯎꯋꯦ ꯃꯥ ꯃꯥꯁꯨ ꯇꯦꯁ ꯇꯧꯍꯟꯕꯅꯦ ꯑꯁ ꯃꯥꯅꯁꯨ ꯌꯥꯝ ꯄꯥꯝꯕꯗꯨꯗꯣ ꯑꯗꯨꯗꯣ ꯁꯦꯝꯃꯟꯕꯗ ꯍꯩꯒꯗ ꯇ꯭ꯔꯥꯅ ꯃꯥꯅ ꯑꯩꯉꯣꯟꯗ ꯍꯪꯉꯛꯄ ꯑꯩꯅ ꯑꯦ ꯍꯩꯅꯤꯒꯤꯗꯣ ꯍꯩꯔꯨꯗꯣꯏꯅꯣ ꯍꯩꯅꯤꯗꯅ ꯍꯥꯏꯈꯔꯦ ꯍꯥꯏꯗꯣꯛꯈ꯭ꯔꯦꯕꯀꯣ ꯑꯩꯁꯦ
ꯎꯝ
ꯑꯗꯣ ꯍꯧꯖꯤꯛꯀꯤꯗꯣ ꯑꯗꯨꯗꫭꯃꯒ ꯁꯦꯝꯃꯛꯑꯣ ꯃꯣꯔꯣꯛꯇꯣ ꯃꯌꯥꯝꯗꯤ ꯁꯥꯍꯟꯗꯕꯤꯗ ꯁꯨꯝ ꯆꯥꯛꯀ ꯀꯥꯟꯗ ꯑꯃ ꯇꯪꯕ ꯀꯥꯟꯗ ꯂꯩꯗ ꯈꯤꯇꯪ ꯁꯥꯔꯤ ꯇꯧꯔꯒ ꯆꯥꯕꯗ ꯌꯥꯝ ꯅꯨꯡꯉꯥꯏꯕꯒꯤ ꯃꯇꯥꯡ ꯑꯣꯏꯕꯗꯣ ꯑꯗꯨꯃꯥꯏꯅ ꯑꯣꯏꯅ ꯇꯧꯔꯒ ꯌꯥꯝꯅꯗꯤ ꯁꯥꯠꯂꯛꯀꯅꯨꯕꯀꯣ ꯑꯩꯈꯣꯏ ꯃꯣꯔꯣꯛ ꯌꯥꯝ ꯆꯥꯕ ꯉꯝꯗꯦꯕ ꯑꯗꯨꯗꯨꯒ ꯑꯃꯅꯅꯦ ꯑꯩꯈꯣꯏ ꯆꯦꯆꯧꯕꯤꯒꯤ ꯒꯤ ꯃꯥꯅ ꯅꯍꯋꯥꯏ ꯑꯥꯎꯠꯁꯥꯏꯠꯇ ꯂꯩꯔꯨꯕꯒꯤ ꯂꯒꯦꯖꯇꯣ ꯑꯗꯨꯗꯣ ꯂꯩꯔꯤꯒ ꯅꯠꯇ꯭ꯔꯣ
ꯂꯩꯌꯦ ꯂꯩꯌꯦ
ꯑꯣ ꯑꯗꯨ ꯂꯒꯦꯖ ꯇꯣꯝꯃꯒ ꯑꯩ ꯁꯤꯖꯤꯟꯅꯔꯒꯦ ꯑꯩꯉꯣꯟꯗ ꯂꯩꯔꯤꯁꯤꯗꯤ ꯈꯔ ꯄꯤꯛꯑꯦꯕꯀꯣ ꯁꯤꯗꯤ ꯄꯨꯕꯗ ꯅꯨꯡꯉꯥꯏꯇ꯭ꯔꯦ ꯆꯤꯁꯨꯒꯤꯗꯅ ꯃꯌꯥꯏ ꯑꯣꯏꯔꯞꯅ ꯃꯦꯗꯤꯌꯝ ꯑꯣꯏꯕꯅꯦꯕꯀꯣ ꯑꯩ ꯄꯣꯠ ꯆꯩꯕꯨꯗꯤ ꯃꯌꯥꯝ ꯍꯥꯎꯇꯧꯅꯠ ꯑꯇꯩ ꯗ꯭ꯔꯦꯁ ꯈꯔ ꯍꯥꯞꯀꯗꯝꯅꯦ ꯑꯗꯒꯤ ꯍꯧꯖꯤꯛꯀꯤ ꯑꯩꯅ ꯄꯨꯔꯤꯕ ꯑꯆꯥꯔ ꯀꯩꯀꯥꯗꯣ
ꯎꯝ
ꯑꯗꯨꯗꯣ ꯈꯔꯒ ꯍꯥꯞꯇꯣꯏꯅꯤꯅ ꯑꯩꯅ ꯑꯗꯨꯒꯤ ꯃꯦꯗꯤꯌꯝ ꯑꯣꯏꯕꯗꯣ ꯑꯗꯨ ꯑꯣꯏꯅ ꯄꯨꯅꯤꯡꯕ
ꯎꯝ ꯄꯣ ꯍꯥꯏꯗꯤ ꯑ
ꯑ ꯀꯩꯅꯣ ꯇꯧꯕꯋꫭ ꯃꯣꯠꯄ꯭ꯔ ꯍꯥꯏꯐꯦꯠꯇꯪ ꯆꯦꯛ ꯇꯧꯕꯤꯔꯛꯎꯀꯣ ꯑꯗꯨꯒ ꯃꯣꯠꯂꯝ ꯇꯥꯔꯒꯗꯤ ꯑꯝꯇ ꯁꯨꯗꯣꯛꯄꯤꯔꯝꯒꯔꯣ ꯍꯌꯦꯡ ꯑꯩꯅ ꯄꯨꯕ ꯀꯥꯟ ꯅꯨꯡꯉꯥꯏꯅꯕ
ꯑ ꯍꫭꯏ ꯑ ꯃꯣꯠꯄꯨꯗꯤ ꯍꯥꯏꯗꯤ ꯑꯗꯨꯝ ꯃꯈꯣꯏ ꯁꯤꯖꯤꯟꯅꯗꯕꯁꯨ ꯈꯔ ꯀꯨꯏꯔꯕꯅꯤꯅ ꯑꯗꯨꯝ ꯎꯐꯨ ꯋꯥꯄꯜ ꯈꯔꯕꯨꯗꯤ ꯊꯥꯡꯖꯜꯂꯝꯃꯅꯤ
ꯑꯣ
ꯑꯗꯣꯕꯨꯁꯨ ꯍꯧꯖꯤꯛ ꯅꯨꯡꯁꯥꯁꯨ ꯁꯥꯕꯅꯤꯅ ꯑꯗꯨꯝ ꯑꯩ ꯑꯗꯨꯝ ꯁꯨꯗꯣꯛꯄꯤꯒꯦꯗ
ꯍꯣꯏ ꯑꯗꯨꯒ ꯎꯝ ꯌꯥꯔꯦ ꯑꯗꯣ ꯃꯣꯏꯁꯦ ꯃꯣꯏꯅ ꯒꯨꯍꯥꯇꯤꯗ ꯅꯨꯃꯤꯠ ꯍꯨꯝꯅꯤ ꯂꯩꯅꯤ ꯍꯥꯏꯕꯗꯣ ꯑꯗꯣ ꯂꯝ ꯈꯔ ꯀꯣꯏꯗꯣꯏ ꯃꯥꯜꯂꯦꯕꯀꯣ ꯀꯖꯤꯌꯥꯪꯒ ꯅꯦꯁꯅꯦꯜ ꯄꯥꯔꯛ ꯑꯗꯒꯤ ꯕꯣꯇꯥꯅꯤꯀꯦꯜ ꯒꯥꯔꯗꯦꯟ ꯑꯗꯒꯤ ꯕ꯭ꯔꯃꯄꯨꯇ ꯔꯤꯕꯔ ꯁꯥꯏꯠꯇꯣ
ꯎꯝ
ꯑꯗꯨꯝ ꯅꯥꯀꯟꯗꯁꯨ ꯆꯠꯅꯦꯅ ꯍꯥꯏꯕ
ꯑꯣ ꯑꯁ ꯐꯩꯅꯦ ꯑꯗꯨꯗꯤ ꯍꯥꯏꯗꯤ ꯀꯣꯏꯕ ꯌꯥꯔꯤ ꯀꯥꯟꯗ ꯑꯗꯨꯝ ꯀꯣꯏꯊꯣꯔꯛꯑꯣ
ꯎꯝ ꯑꯝꯇ ꯆꯠꯇ꯭ꯔꯤꯕ ꯅꯠꯇ꯭ꯔꯣ ꯅꯦꯔꯕꯤꯗꯤ ꯆꯠꯂꯕꯣ ꯕꯔꯃꯨꯕꯨꯨꯇ ꯁꯥꯏꯠꯇꯣ
ꯆꯠ ꯇ꯭ꯔꯤꯌꯦ ꯑꯩꯁꯦ ꯍꯥꯏꯗꯤ ꯑꯗꯣꯝꯗꯣ ꯍꯥꯏꯐꯦꯠꯞꯄꯨꯗꯤ ꯆꯠꯂꯦ ꯑꯗꯨ ꯀꯣꯏꯔꯒꯁꯨ ꯍꯥꯏꯗꯤ ꯐꯖꯅ ꯀꯣꯏꯕ ꯑꯣꯏꯅ ꯃꯇꯝ ꯈꯥꯏꯗꯣꯛꯑꯒ ꯆꯠꯄꯁꯦ ꯅꯪꯈꯤꯗꯕ
ꯍꯣꯏ
ꯑꯗꯨꯗꯅꯦ ꯑꯗꯣ ꯑꯁ ꯅꯣꯏ ꯀꯣꯏꯕ ꯌꯥꯔꯤꯀꯥꯟꯗꯨꯗ ꯃꯇꯝ ꯂꯩꯔꯤꯀꯥꯟꯗ ꯐꯖꯅ ꯀꯣꯏꯊꯣꯔꯛꯑꯣ ꯍꯥꯏꯗꯤ ꯁꯤꯒꯨꯝꯕꯁꯤꯗꯤ ꯍꯥꯏꯗꯤ ꯄꯥꯛꯅ ꯑꯩꯈꯣꯏꯅ ꯆꯠꯅꯤꯡꯉꯦꯗꯅ ꯍꯦꯛꯇ ꯆꯠꯂꯨꯕꯗꯤ ꯌꯥꯕ ꯅꯠꯇꯦꯗꯣ
ꯍꯣꯏ
ꯎꯝ ꯃꯇꯥꯡ ꯆꯥꯔꯤꯉꯩꯗ ꯑꯗꯨꯝ ꯐꯖꯅ ꯑꯗꯨꯝ ꯀꯣꯏꯊꯣꯛꯇꯅ ꯈꯣꯠꯇꯅ ꯑꯗꯨꯝ ꯇꯧꯔꯣ ꯑꯗꯣ ꯄꯩꯁꯥꯒꯤꯗꯤ ꯀꯩꯝꯇ ꯈꯟꯒꯅꯣ ꯑꯗꯨꯝ ꯑꯩꯉꯣꯟꯗ ꯑꯗꯨꯝ ꯍꯥꯏꯔꯛꯑꯣ
ꯎꯝ ꯃꯣꯏꯒꯤ ꯑꯁꯥꯝꯒꯤ ꯀꯖꯤꯔꯪꯒꯥ ꯅꯦꯁꯅꯦꯜ ꯄꯥꯔꯛꯇꯣ ꯌꯥꯝ ꯏꯁꯀ꯭ꯋꯥꯔ ꯀꯤꯂꯣꯃꯤꯇꯔ ꯀꯌꯥꯅꯣꯝ ꯆꯥꯎꯋꯦ ꯍꯥꯏꯕꯅꯤ ꯌꯥꯝ ꯆꯥꯎꯋꯦꯅ ꯍꯥꯏꯌꯦ ꯑꯗꯣ ꯁꯥꯁꯨ ꯌꯥꯝ ꯃꯈꯜ ꯁꯨꯅ ꯂꯩꯗꯅꯀꯣ ꯁꯐꯥꯔꯤꯒ ꯇꯣꯡꯉꯒ ꯑꯣꯏꯅ ꯌꯦꯡꯉ ꯉꯥꯏꯜꯂꯦ ꯑꯩꯈꯣꯏꯗꯤ ꯈꯣꯏꯖꯨꯗꯣ ꯈꯣꯡꯅ ꯆꯠꯂꯒ ꯌꯦꯡꯗ꯭ꯔꯣ ꯄꯤꯛꯄꯅꯤꯅ
ꯑꯥ
ꯃꯣꯏꯗꯤ ꯁꯐꯥꯔꯤ ꯖꯤꯞꯇꯣ ꯈꯪꯉꯤꯗꯅ ꯑꯗꯨ ꯇꯣꯡꯉꯒ ꯑꯣꯏꯅ ꯔꯥꯎꯟ ꯑꯣꯏꯅ ꯀꯣꯏꯔ ꯌꯦꯡꯍꯜꯂꯦꯅ ꯍꯥꯏ ꯑꯗꯨꯁꯨ ꯇꯣꯡꯉꯒ ꯌꯦꯡꯍꯟꯅꯦꯅ ꯍꯥꯏ ꯑꯩꯈꯣꯏ ꯑꯣꯖꯥꯒꯩꯅ
ꯑꯣꯡ ꯑꯁ ꯑꯗꯣ ꯅꯣꯏ ꯑꯣꯖꯥꯁꯤꯡꯁꯦ ꯍꯥꯏꯗꯤ ꯐꯗꯤ ꯐꯩꯌꯦ ꯍꯥꯏꯗꯤ ꯑꯗꯨꯃꯥꯏꯅ ꯁꯥꯥꯇ꯭ꯔꯒꯤꯒ ꯑꯗꯨꯝ ꯀꯣꯏꯊꯣꯛꯄꯤꯕ ꯄꯨꯕꯤꯕ ꯑꯗꯨꯃꯥꯏꯅ ꯇꯧꯕꯤꯔꯒ ꯍꯥꯏꯗꯤ ꯈꯪꯍꯟ ꯁꯤꯡꯍꯟꯕꯁꯦ ꯁꯤ ꯌꯥꯝ ꯐꯩꯌꯦ ꯅꯣꯏ ꯁ꯭ꯀꯨꯜꯁꯦ ꯑꯗꯣ ꯅꯣꯏꯒꯤꯁꯦ ꯍꯥꯏꯗꯤ ꯅꯣꯏ ꯁ꯭ꯀꯨꯜꯒꯤ ꯑꯣꯖꯥꯁꯤꯡ ꯍꯥꯏꯗꯤ ꯑ ꯑꯣꯖꯥ ꯀꯩꯀꯩꯁꯦ ꯑꯗꯨꯝ ꯂꯣꯏꯅ ꯁꯨꯅꯕ ꯑꯗꯨꯝ ꯌꯥꯎꯔꯒ ꯆꯠꯇꯣꯏꯔꯥ ꯅꯠꯇ꯭ꯔꯒꯅ ꯑꯣꯖꯥꯁꯦ
ꯎꯝ
ꯈꯔ ꯈꯇꯪ ꯑꯣꯏꯅ ꯆꯠꯇꯣꯏꯔꯣ ꯀꯃꯥꯏꯅ ꯇꯧꯗꯣꯏꯅꯣ
ꯑꯣꯖꯥꯁꯦ ꯂꯣꯏꯅꯃꯛ ꯁꯨꯅꯕ ꯆꯠꯂꯣꯏꯕꯀꯣ ꯍꯥꯏꯗꯤ ꯑꯇꯩ ꯑꯇꯣꯞꯄ ꯁꯥꯇ꯭ꯔꯁꯤꯡꯗꯣ ꯌꯥꯎꯔꯤꯕ ꯑꯩꯈꯣꯏ ꯑꯩ ꯉꯁꯥꯏ ꯍꯥꯏꯕꯗꯣ ꯀ꯭ꯂꯥꯁ ꯑꯦꯂꯚꯦꯟꯒ ꯇꯨꯋꯦꯜꯞꯀ ꯈꯛꯇꯅꯦꯕꯀꯣ ꯑꯇꯩꯗꯤ ꯁ꯭ꯀꯨꯜ ꯑꯗꯨꯝ ꯑꯣꯄꯟ ꯑꯣꯏꯅꯅꯦꯕ ꯑꯩꯈꯣꯏ ꯀ꯭ꯂꯥꯁ ꯑꯦꯂꯚꯦꯟ ꯇꯨꯌꯦꯜꯞꯇ ꯆꯪꯕ ꯑꯣꯖꯥ ꯈꯛꯇ ꯑꯗꯨꯁꯨ ꯂꯣꯏꯅꯃꯛꯇꯤ ꯆꯠꯂꯣꯏꯕꯀꯣ ꯑꯣꯖꯥ ꯅꯨꯨꯄꯤ ꯑꯍꯨꯝ ꯑꯃꯝ ꯌꯥꯎꯔꯅꯤ ꯑꯗꯨꯒ ꯑꯣꯖꯥ ꯅꯨꯄꯥ ꯃꯔꯤ ꯑꯃ ꯁꯨꯃꯥꯏꯅ ꯇꯧꯔꯒ ꯑꯣꯖꯥ ꯇꯔꯦꯠ ꯌꯥꯎꯒꯗꯕ ꯃꯥꯜꯂꯦ ꯑꯩꯅ ꯈꯟꯕꯗ
ꯎꯝ
ꯂꯣꯏꯅꯃꯛ ꯁꯨꯅꯗꯤ ꯆꯠꯂꯣꯏꯕ
ꯎꯝ
ꯃꯣꯏ ꯈꯔ ꯍꯥꯏꯗꯤ ꯍꯥꯟꯅ ꯆꯠꯂꯨꯔꯕ ꯀꯥꯡꯕꯨ ꯌꯥꯎ ꯃꯥꯜꯂꯦꯕꯀꯣ
ꯑꯝ
ꯑ ꯃꯣꯏ ꯍꯥꯟꯅ ꯆꯠꯂꯨꯕ ꯀꯥꯡꯕꯨꯗꯨꯗꯤ ꯑꯗꯨꯝ ꯍꯥꯟꯅ ꯆꯠꯂꯨꯅꯤꯅ ꯈꯪꯉꯃꯤꯅ ꯑꯗꯨꯝ ꯏꯔꯥꯏ ꯂꯥꯏꯔꯦꯗꯅ ꯆꯠꯊꯣꯛ ꯆꯠꯁꯤꯟꯁꯦ ꯍꯥꯏꯗꯤ ꯑꯩꯈꯣꯏ ꯏꯁꯥꯒꯤ ꯃꯅꯤꯄꯨꯔꯒꯤ ꯂꯝꯃꯛꯇꯤ ꯅꯠꯇꯅꯤꯅ ꯑꯗꯨꯝ ꯂꯣꯜꯂꯤ ꯈꯪꯕ ꯑꯃ ꯗꯔꯀꯥꯔ ꯑꯣꯏꯔꯛꯑꯦꯕ ꯑꯗꯨꯅ ꯑꯗꯨꯃꯥꯏꯅ ꯈꯪꯕ ꯍꯥꯟꯅ ꯆꯠꯇꯔꯕ ꯀꯥꯡꯕꯨ ꯑꯣꯖꯥꯁꯤꯡ ꯈꯔ ꯂꯩꯔꯤꯕꯀꯣ ꯑꯗꯨ ꯑꯗꯨꯒꯨꯝꯕ ꯉꯥꯛꯇ ꯑꯣꯏꯅ ꯑꯗꯨꯒ ꯑꯣꯏꯅ ꯆꯠꯃꯤꯟꯅꯔꯅꯤ
ꯍꯣꯏ ꯍꯥꯏꯗꯤ ꯑꯗꯨꯃꯥꯏꯅ ꯍꯥꯟꯅ ꯑꯦꯛꯁꯄꯤꯔꯤꯟꯁ ꯈꯔ ꯂꯩꯔꯛꯄ ꯃꯤ ꯈꯔ ꯌꯥꯎꯔꯒ ꯆꯠꯃꯤꯟꯅꯕꯗꯨꯅꯕꯨꯗꯤ ꯈ꯭ꯋꯥꯏꯗꯩ ꯕꯦꯁꯅꯤꯗ ꯅꯪ
ꯍꯣꯏ ꯑꯗꯨꯅꯦ ꯑꯁ ꯃꯣꯏꯅ ꯍꯥꯏꯕꯗꯗꯤ ꯑꯁ ꯋꯥꯔꯤꯗꯗꯤ ꯌꯥꯝ ꯐꯖꯩꯕ ꯍꯁꯦꯡ ꯑꯁꯦꯡꯕꯗꯅ ꯑꯃꯨꯛ ꯍꯦꯟꯅ ꯐꯖꯔꯝꯒꯗ꯭ꯔꯗꯤ ꯈꯪꯗꯦ ꯍꯧꯖꯤꯛ ꯑꯩꯈꯣꯏ ꯁꯥꯔ ꯍꯣꯏ ꯃꯦꯝ ꯍꯣꯏꯅ ꯍꯥꯏꯕꯅꯗꯤ ꯃꯣꯏ ꯃꯣꯏ ꯍꯥꯟꯅ ꯆꯠꯂꯨꯕꯗꯣ ꯌꯥꯝ ꯐꯖꯩꯅ ꯍꯥꯏꯌꯦꯕ ꯃꯐꯝꯗꯣ
ꯑꯔꯨꯅꯥꯆꯜꯁꯤꯅ ꯆꯤꯡ ꯍꯤꯜꯁ ꯑꯦꯔꯤꯌꯥ ꯉꯥꯛꯇꯣꯏ ꯑꯣꯏꯅ ꯇꯧꯕ ꯃꯥꯜꯂꯦ ꯇꯝꯄꯥꯛꯀꯤ ꯖꯒꯥꯁꯤ ꯏꯌꯥꯎ ꯌꯥꯎꯗꯕ ꯃꯥꯜꯂꯦ ꯑꯗꯒꯤ ꯋꯤꯗꯔꯁꯨ ꯑꯗꯨꯝ ꯅꯣꯡ ꯅꯣꯡꯁꯦ ꯃꯪꯉꯒ ꯅꯣꯡ ꯊꯤꯗꯤ ꯇꯥꯔꯒ ꯁꯨꯃꯥꯏꯅ ꯂꯩꯕꯗꯣ ꯑꯗꯨꯃꯥꯏꯅ ꯑꯣꯏꯕ ꯃꯥꯜꯂꯦ ꯑꯗꯨꯒ ꯇꯋꯥꯡ ꯁꯥꯏꯠꯁꯤꯅ ꯑꯃꯨꯛ ꯅꯣꯡꯁꯤꯦ ꯇꯥꯗꯕ ꯍꯥꯏꯗꯤ ꯎꯟ ꯃꯌꯥꯝ ꯇꯥꯔꯒ ꯃꯐꯝꯗꯣ ꯏꯪ ꯏꯪ ꯂꯥꯎꯔꯒ ꯑꯗꯨꯝ ꯂꯩꯕꯅꯤꯅ ꯅꯣꯡꯒꯤ ꯇꯥꯕꯒꯤ ꯁꯔꯨꯛꯁꯦ ꯏꯋꯥꯠ ꯋꯥꯠꯄ ꯍꯥꯏꯇꯥꯔꯦ